ꯑꯦ
ꯀꯩꯗꯧꯔꯝꯃꯤꯅꯣ
ꯑ ꯆꯥꯛ ꯉꯥꯏꯔꯝꯃꯤꯅꯦ ꯆꯥꯛ ꯂꯣꯏꯁꯤꯜꯂꯛꯄ ꯉꯥꯏꯔꯝꯃꯤꯅꯦ ꯑꯗꯨꯒ ꯆꯥꯔ ꯇꯧꯔꯝꯃꯤ
ꯀꯩ ꯖꯥꯡ ꯊꯣꯡꯉꯕ
ꯏꯟꯁꯥꯡꯁꯦ ꯂꯐꯨ ꯊꯣꯡꯈ꯭ꯔꯦ
ꯑꯣꯝ ꯑꯩꯈꯣꯏꯁꯨ ꯎꯇꯤ ꯊꯣꯡꯉꯤ ꯑꯗꯨꯒ ꯅꯣꯡ ꯇꯥꯕꯁꯤꯗꯀꯣ ꯎꯠꯇꯤꯒꯤ ꯆꯥꯅꯗꯧ ꯃꯥꯜꯂꯦꯅ ꯎꯠꯇꯇꯤ ꯑꯃ ꯊꯨꯡꯖꯤꯜꯂꯦ ꯑꯗꯒꯤ ꯑꯧ ꯆꯤꯡꯖꯨꯗꯤ ꯁꯨꯗ꯭ꯔꯦ ꯎꯃꯣꯔꯣꯛ ꯀꯩꯀꯩ ꯇꯧꯔꯒ ꯃꯦꯠꯂꯦ ꯑꯗꯒꯤ ꯉꯔꯥꯡ ꯌꯦꯟꯖꯥꯡ ꯑ ꯌꯦꯟ ꯐꯨꯠꯄ ꯈꯔ ꯂꯩꯕ ꯑꯗꯨꯗꯨꯒ ꯆꯥꯔꯦ ꯑꯗꯒꯤ ꯐꯣꯔ ꯎꯇꯣꯡ ꯈꯔ ꯍꯧꯔꯦ ꯑꯗꯨꯃꯥꯏꯅ ꯆꯥꯔꯦ
ꯑꯁ ꯎꯇꯤ ꯆꯥꯕꯗꯤ ꯄꯥꯜꯂꯛꯄꯗ ꯆꯥꯗꯤ ꯌꯥꯝ ꯆꯥꯅꯤꯡꯉꯦ ꯑꯗꯣ ꯎꯇꯤ ꯆꯥꯕꯁꯦ ꯌꯥꯝ ꯃꯨꯟꯕꯅꯤꯀꯣ ꯇꯨꯝꯅꯤꯡꯕꯅꯤꯀꯣ ꯅꯪ ꯑꯃꯨꯛ ꯎꯏꯈꯤꯅꯤ ꯎꯏꯕ ꯌꯥꯝ ꯀꯜꯂꯤꯅꯪ
ꯑꯣꯏꯕ ꯀꯟꯕ ꯅꯠꯇꯦ ꯅꯦ ꯎ ꯍꯥꯏꯕꯗꯤ ꯃꯥꯒꯤ ꯑꯩꯈꯣꯏ ꯃꯇꯝ ꯑꯃ ꯂꯩꯗꯅ ꯑꯩꯅ ꯑꯗꯨꯝ ꯇꯨꯝꯕꯁꯦ ꯅꯨꯡꯊꯤꯜ ꯋꯥꯏꯁꯦ ꯇꯨꯝꯕꯕꯁꯦ ꯀꯔꯝ ꯀꯥꯟ ꯇꯨꯝꯒꯦ ꯍꯥꯏꯕ ꯃꯇꯝꯗ ꯄꯨꯡ ꯇꯔꯥꯃꯥꯊꯣꯏ ꯃꯈꯥꯏ ꯁ꯭ꯋꯥꯏꯁꯦ ꯑꯗꯨꯝ ꯍꯧꯖꯤꯛ ꯃꯇꯝ ꯑꯣꯏꯔꯤꯕꯅꯦꯕꯀꯣ ꯑꯗꯨꯝ ꯇꯨꯝꯃꯒ ꯄꯨꯡ ꯑꯃ ꯁꯥꯋꯥꯏꯗ ꯑꯗꯨꯝ ꯍꯣꯠꯄꯅꯦꯕ ꯑꯗꯨꯒꯤ ꯃꯇꯝ ꯑꯣꯏꯔꯦ ꯉꯁꯥꯏ ꯋꯥꯔꯤ ꯁꯥꯟꯅ ꯁꯥꯟꯅꯅ ꯃꯨꯏꯗ ꯂꯩꯔꯝꯃꯤꯅꯤꯅꯦ ꯑꯩꯗꯣ ꯍꯥꯏꯗꯤ ꯈꯪꯍꯧꯗ꯭ꯔꯕ ꯑꯗꯨꯒ ꯏꯃꯥꯟꯅꯕꯗꯨꯅ ꯇꯥꯔꯤꯕꯣ ꯊꯝꯃꯒꯦꯀꯣ ꯍꯥꯏꯔ ꯀꯥꯟꯗ ꯈꯪꯅꯤꯡ ꯅꯤꯡꯁꯤꯡꯉꯛꯇꯨꯅꯅꯦ ꯑꯩꯖꯦ ꯍꯣꯏ ꯍꯣꯏ ꯍꯥꯏ ꯃꯪꯑꯣꯏ ꯀꯩ ꯑꯣꯏ ꯇꯧꯔꯒ ꯊꯝꯒ꯭ꯔꯤꯅꯦ ꯍꯥꯏꯕ꯫
ꯑꯗꯨꯅꯦ ꯑꯩꯅ ꯅꯪꯗꯤ ꯑꯗꯨꯝ ꯈꯪꯉꯦꯕ ꯅꯪꯗꯤ ꯎꯏꯕ ꯌꯥꯝ ꯀꯜꯂꯦ ꯑꯗꯒꯤ ꯅꯪꯗꯤ ꯐꯃꯨꯡ ꯃꯣꯟ ꯍꯦꯛ ꯁꯝꯅꯈꯤꯕꯀꯣꯀꯣ ꯇꯨꯝꯕꯅꯦꯛꯇ ꯍꯥꯜꯂꯦ ꯍꯥꯏꯕ ꯃꯌꯥꯝ ꯇꯨꯝꯃꯤꯟꯅꯕꯗꯅꯦ ꯅꯪꯅ ꯈ꯭ꯋꯥꯏ ꯏꯍꯥꯟ ꯍꯥꯟꯅ ꯍꯦꯛꯇ ꯇꯨꯝꯃꯦꯕ ꯍꯣꯏ ꯑꯗꯨꯕꯨꯗꯤ ꯃꯁꯥ ꯑꯐꯕ ꯃꯤꯁꯤꯡꯒꯤ ꯇꯨꯝꯕ ꯌꯥꯝ ꯊꯨꯏꯒꯗꯦ ꯍꯥꯏꯕꯅꯤꯅ ꯅꯪꯗꯨ ꯅꯁꯥ ꯌꯥꯝꯅ ꯐꯕꯒꯤ ꯁꯦꯡꯕꯒꯤ ꯑꯣꯏꯔꯝꯕꯁꯨ ꯌꯥꯏꯑꯕ ꯑꯈꯣꯏꯗꯤ ꯇꯨꯝꯕꯁꯤꯗꯤꯕ ꯐꯣꯟ ꯑꯃꯨꯛ ꯌꯦꯡꯅꯤ ꯑꯗꯒꯤ ꯑꯃꯨꯛ ꯀꯩꯅꯣꯝ ꯇꯧꯔꯁꯨ ꯑꯗꯨꯝ ꯇꯥꯔ ꯂꯩꯔꯒꯅꯦ ꯈꯪꯗꯦ ꯇꯨꯝꯕꯁꯦ ꯌꯥꯝ ꯌꯥꯒꯟꯗꯦꯕ ꯑꯗꯨ ꯄꯣꯠꯅ ꯑꯗꯨꯝ ꯊꯦꯡꯗꯔꯀꯥꯟꯗꯒ ꯇꯨꯝꯕ ꯑꯗꯨꯅ ꯌꯥꯍꯧꯗꯤ ꯐꯖꯔꯦ ꯄꯨꯡ ꯇꯔꯦꯠꯗ ꯇꯥꯔ ꯍꯧꯔꯛꯄꯗꯗꯤ
ꯎꯝ
ꯑꯗꯨꯅ ꯅꯣꯏꯗꯤ ꯅꯁꯥ ꯅꯎ ꯌꯥꯝ ꯐꯔꯤ ꯍꯥꯏꯇꯥꯔꯦ꯫
ꯈꯪꯗꯦꯗꯥ ꯐꯔꯤꯔꯥ ꯐꯠꯇ꯭ꯔꯤꯔꯥ ꯄꯪ ꯇꯨꯝꯗ ꯇꯝꯃꯦ ꯍꯥꯏꯕꯗꯤ ꯅꯪ ꯅꯨꯃꯤꯠ ꯆꯨꯞꯄ ꯑꯃ ꯇꯨꯝꯃ ꯂꯩꯖꯔꯣ ꯍꯥꯏꯔꯁꯨ ꯑꯗꯨꯝ ꯉꯝꯒꯅꯦꯕ ꯑꯩꯗꯤ ꯀꯩꯅꯣ ꯍꯥꯏꯕ ꯃꯇꯝꯗ ꯑꯗꯨꯝ ꯑꯩꯗꯤ ꯃꯤ ꯐꯃꯨꯡ ꯑꯣꯟꯅꯕ ꯀꯩꯗꯧꯕ ꯇꯨꯝꯕ ꯌꯥꯏ ꯌꯥꯗꯦ ꯍꯣꯏ ꯉꯥꯛꯇꯪꯒꯤꯕꯨꯗꯤ ꯅꯧꯅ ꯑꯗꯨꯝ ꯍꯤꯞꯄꯒꯤꯀꯣ ꯃꯤꯅꯤꯠ ꯃꯉꯥ ꯇꯔꯥꯗꯤ ꯑꯣꯟꯗꯅ ꯈꯣꯠꯅ ꯂꯩꯔꯝꯃꯦ ꯑꯗꯨꯒ ꯇꯨꯝꯕꯁꯦ ꯑꯗꯨꯝ ꯊꯨꯕꯗꯣ ꯍꯥꯏꯗꯤ ꯊꯦꯝꯅꯗꯕꯤ ꯇꯨꯝꯕꯗꯣ ꯑꯗꯨꯃꯥꯏꯅ ꯇꯧꯋꯦꯕꯀꯣ꯫ ꯑꯗꯨꯝ ꯇꯨꯝꯕꯒꯤꯗꯤ ꯀꯩꯁꯨ ꯑꯩꯉꯣꯟꯗ ꯊꯣꯏꯗꯣꯛꯄ ꯂꯩꯇꯦ ꯑꯩ ꯉꯁꯤꯁꯦ ꯌꯥꯝ ꯋꯥꯔꯨꯔꯦ ꯑꯗꯨ ꯇꯧꯔꯤꯌꯦ ꯇꯨꯝꯕ ꯌꯥꯗꯦ ꯈꯣꯠꯇꯦꯒ ꯍꯥꯏꯕꯗꯣ ꯑꯩꯉꯣꯟꯗ ꯀꯩꯝ ꯂꯩꯇꯦꯕꯀꯣ ꯑꯗꯒꯤ ꯑꯩ ꯃꯇꯝ ꯍꯦꯟꯗꯣꯛꯈ꯭ꯔꯦ ꯇꯨꯝꯕꯒꯤ ꯑꯗꯨꯗꯩ ꯇꯨꯝꯅꯤꯡꯗ꯭ꯔꯦ ꯈꯣꯠꯇ꯭ꯔꯦ ꯍꯥꯏꯕꯁꯨ ꯀꯩꯝ ꯂꯩꯇꯦ ꯑꯩꯗꯤ ꯑꯗꯨꯝ ꯑꯩꯕꯨ ꯇꯨꯝꯕ ꯇꯨꯝꯅꯤꯡꯉꯕ ꯑꯩꯗꯤ ꯑ ꯐꯝꯒꯦꯔꯥ ꯎꯏꯒꯦꯔꯥ ꯑꯗꯩ ꯒꯥꯔꯤ ꯇꯣꯡꯒꯦꯔꯥ ꯑꯗꯩ ꯀꯩꯅꯣ ꯇꯧꯒꯦꯔꯥ ꯑꯗꯨꯝ ꯍꯦꯛꯇ ꯎꯔꯛꯄꯤꯅꯦꯕ ꯑꯗꯨꯝ ꯕꯦꯔꯥ ꯀꯥꯗꯣꯏꯅꯦꯁꯦ ꯍꯌꯦꯡ ꯒꯥꯔꯤ ꯊꯧꯔꯤ ꯀꯥꯏꯅ ꯎꯏꯔꯗꯤ ꯑꯗꯨꯝ ꯑꯩ ꯑꯗꯨꯝ ꯐꯖꯗꯣꯏꯅꯤ꯫
ꯃꯥꯅꯤ ꯈꯨꯗꯣꯡꯊꯤꯕ ꯊꯣꯛꯑꯣꯏ ꯍꯥꯏꯅꯤꯡꯉꯥꯏ ꯂꯩꯄꯣꯟꯇꯦ ꯒꯥꯔꯤ ꯊꯧꯔꯤꯉꯩꯗ ꯎꯏꯕ ꯃꯤꯁꯨ ꯑꯗꯨꯝ ꯌꯥꯎꯔꯝꯗꯣꯏꯅꯤꯀꯣ꯫ ꯑꯗꯨ ꯊꯦꯡ ꯇꯥꯕꯨꯗꯤ ꯇꯥꯗ꯭ꯔꯤꯀꯣ ꯍꯧꯖꯤꯛꯐꯥꯎꯒꯤ ꯑꯣꯏꯅꯗꯤ ꯑꯗꯨꯕꯨ ꯀꯅꯥꯒꯨꯝꯕ ꯈꯔꯗꯤ ꯊꯣꯛꯄꯁꯨ ꯑꯗꯨꯝ ꯌꯥꯔꯤ ꯄꯣꯠꯅꯤꯅꯦ ꯈꯔ ꯎꯏꯒꯟꯗ ꯀꯥꯡꯕꯨꯨꯗꯗꯤ ꯑꯗꯣ ꯎꯏꯒꯟꯕ ꯍꯥꯏꯔꯒꯅꯦ ꯑꯩꯈꯣꯏ ꯇꯤꯝ ꯑꯍꯟꯖꯦ ꯃꯥꯁꯦ ꯑꯩꯈꯣꯏꯒꯤ ꯑꯥ ꯐꯤ ꯁꯥꯕꯗꯣ ꯀꯣꯟ ꯁꯥꯕꯗꯣ ꯃꯥ ꯌꯥꯝ ꯁꯥꯔꯛꯑꯦꯕ ꯍꯧꯖꯤꯛꯄꯨꯗꯤ ꯖꯒꯥ ꯂꯩꯇꯕꯅꯤꯅ ꯃꯒꯤ ꯀꯣꯟ ꯀꯩꯀꯥꯗ ꯂꯣꯏ ꯌꯣꯟꯊꯣꯛꯈ꯭ꯔꯦꯕꯀꯣ ꯁꯥꯖꯨ ꯁꯥꯗ꯭ꯔꯦꯗꯅ ꯀꯣ ꯑꯗꯨꯒꯅꯦ ꯃꯥꯖꯦ ꯐꯤ ꯁꯥꯕꯒꯤ ꯂꯪ ꯁꯝꯕꯗꯨꯕꯨ ꯍꯦꯛ ꯎꯏꯕ ꯉꯝꯕ ꯃꯥꯁꯦ ꯑꯗꯨꯛꯀꯤ ꯃꯇꯤꯛ ꯃꯥꯖꯦ ꯎꯏꯕꯗ ꯃꯃꯤꯡ ꯆꯠꯂꯦꯕ ꯑꯩꯈꯣꯏ ꯁ꯭ꯋꯥꯏꯁꯤꯗ꯫ ꯑꯁ ꯃꯥꯅ ꯎꯏꯕ ꯈꯨꯍꯤꯁꯤꯗ ꯑꯔꯣꯏꯕꯤꯅꯤ ꯃꯥ ꯌꯥꯝꯅ ꯎꯏ ꯑꯗꯨꯒ ꯑꯈꯣꯏ ꯕꯕꯥ ꯃꯌꯥꯝ ꯎꯏ ꯑꯇꯩꯗꯤ ꯎꯏꯕꯒꯤ ꯀꯩꯅꯣꯁꯦ ꯑꯃꯇ ꯎꯗꯦ꯫ ꯑꯩꯈꯣꯏ ꯕꯥꯒ ꯑꯩꯈꯣꯏꯗꯤ ꯑꯍꯟꯁꯤꯒ ꯑꯁ ꯃꯣꯏ ꯑꯅꯤꯗꯤ ꯄ꯭ꯔꯥꯎꯗ ꯎꯏꯕꯒꯤ ꯀꯩꯅꯣ ꯇꯥꯟꯅꯕꯗꯒꯤ ꯌꯥꯎ ꯌꯥꯅꯤ꯫ ꯎꯏꯕꯒꯤ ꯆꯥꯡꯖꯦ ꯑꯔꯣꯏꯕꯅꯤ ꯎꯝ
ꯍꯣꯏ ꯎꯏꯕ ꯃꯤꯁꯦ ꯃꯁꯥꯗꯤ ꯌꯥꯝꯅ ꯐꯔꯝꯒꯅꯤ ꯍꯥꯏꯗꯤ ꯕꯨ ꯕꯨꯛ ꯂꯥꯎꯔꯒ ꯈꯣꯠꯂꯒ ꯑꯗꯒꯤ ꯆꯤꯒꯪ ꯊꯨꯡꯕ ꯑꯗꯨꯃꯥꯏꯅ ꯇꯧꯔꯝꯃꯣꯏ ꯑꯗꯨꯝ ꯄꯥꯗꯕꯗꯣ ꯑꯗꯨꯝ ꯈꯔ ꯈꯕꯨꯞ ꯂꯥꯎꯔꯒ ꯑꯗꯨꯝ ꯌꯦꯡꯕꯗ ꯀꯩ ꯍꯥꯏꯅꯤ ꯈꯤꯇꯪ ꯅꯣꯏꯕ ꯃꯥꯟꯕ ꯑꯗꯨꯃꯥꯏꯅ ꯂꯣꯏꯅ ꯇꯧꯋꯦ ꯑꯗꯨꯃꯥꯏꯅ ꯅꯣꯏꯕ꯭ꯔꯥ
ꯑ ꯕꯕꯥꯗꯤ ꯌꯥꯝ ꯀꯟꯅ ꯅꯣꯏꯕꯗꯤ ꯑꯣꯏꯗꯦ ꯑꯗꯒꯤ ꯀꯪꯕꯁꯨ ꯑꯣꯏꯗꯦ꯫ ꯑꯗꯨꯒ ꯑꯈꯣꯏ ꯑꯇꯩꯃꯣꯏꯅ ꯑꯈꯣꯏ ꯏꯇꯩꯃ ꯑꯍꯟꯕꯨꯗꯤ ꯈꯔ ꯃꯁꯥꯒꯤ ꯑꯗꯨꯝ
ꯃ ꯌꯥꯝ ꯀꯟꯅ ꯅꯣꯏꯕ ꯅꯠꯇꯦ ꯑꯗꯣ ꯃꯥꯗꯤ ꯃꯁꯥꯒꯤ ꯆꯞ ꯆꯥꯕ ꯄ꯭ꯔꯣꯄꯣꯁꯟ ꯑꯃꯗꯝ ꯂꯩꯕꯗꯨ ꯑꯣꯏꯌꯦꯕ ꯆꯞ ꯆꯥꯕ ꯆꯥꯡꯗ ꯂꯩꯕꯗꯣ ꯑꯣꯏ ꯍꯥꯏꯕ ꯑꯗꯨ ꯀꯆꯨ ꯀꯨꯝꯃꯦꯒꯗꯤ ꯑꯗꯨꯝ ꯂꯥꯡꯇꯔꯤꯛ ꯂꯪꯉ ꯂꯩꯌꯦꯕ ꯃꯥꯗꯤ
ꯎꯝ
ꯑꯗꯣ ꯎꯢꯕꯗꯤ ꯌꯥꯝ ꯍꯩ ꯎꯢꯕꯗꯤ ꯌꯥꯝ ꯀꯟꯕꯗꯣ ꯃꯥꯅ ꯑꯣꯏꯔꯤꯁꯦ ꯑꯗꯣ ꯍꯧꯖꯤꯛꯀꯥꯟꯗꯤ ꯍꯧꯖꯤꯛꯀꯥꯟꯖꯨ ꯑꯗꯨꯝ ꯎꯔꯤꯗ ꯉꯍꯥꯟꯖꯨ ꯃꯥꯖꯦ ꯎꯝ ꯃꯣꯏꯒꯤ ꯀꯩꯅꯣꯗꯣ ꯐ ꯐꯅꯦꯛ ꯃꯦꯛ ꯅꯥꯢꯕꯗꯣ ꯇꯥꯏ ꯂꯩꯔꯝꯕꯗ ꯑꯗꯨꯁꯨ ꯌꯦꯇꯨꯝꯗꯣ ꯄꯥꯏꯔꯒ ꯎꯏ ꯂꯩꯔꯝꯕ ꯍꯥꯏ ꯅꯣꯟꯗꯔꯒ ꯑꯩꯅ ꯀꯧꯕꯗꯩ ꯃꯥ ꯃꯤꯀꯞ ꯈꯪꯇꯣꯛ ꯊꯣꯛꯂꯛꯏꯅꯤ ꯑꯅꯤ ꯌꯦꯇꯨꯝꯅ ꯊꯤꯟꯕ ꯇꯥꯔꯦ ꯅ ꯑꯃꯨꯛ ꯌꯦꯇꯨꯝꯗ ꯄꯥꯢꯔꯒ ꯎꯢꯔꯤꯗꯨꯕꯣ ꯅ ꯅꯛꯅꯔꯝꯃꯤꯅꯤ
ꯀꯩꯅꯣ ꯑꯗꯨ ꯑꯣꯢꯔ ꯑꯗꯒꯤ ꯑꯩꯅꯦ ꯈꯪꯕ꯭ꯔꯥ ꯕꯁ ꯀꯨꯝꯕ ꯒꯥꯔꯤ ꯑꯆꯧꯕ ꯇꯣꯡꯕꯖꯦ ꯃꯤꯗꯤ ꯒꯥꯔꯤ ꯊꯣꯡꯕꯗꯤ ꯇꯨꯝꯗꯦ ꯈꯣꯠꯇꯦ ꯂꯥꯡ ꯑꯗꯨꯝ ꯂꯥꯡꯉꯤ ꯄꯣꯠꯅꯤꯗ ꯑꯗꯩ ꯃꯤ ꯃꯌꯥꯝꯒꯤ ꯂꯥꯡꯕ ꯈꯣꯠꯄ ꯇꯧꯕꯗꯣ ꯑꯗꯩ ꯑꯗꯨꯝ ꯇꯨꯝꯃꯝꯗꯣꯏꯅꯦꯕ ꯑꯣ ꯑꯗꯨꯝ ꯍꯦꯟꯗꯣꯛꯇꯣꯏꯅꯦꯕ ꯗꯩ ꯌꯧꯔꯝꯗꯥꯏꯁꯤꯗ ꯑꯗꯨꯝ ꯀꯩ ꯍꯥꯏꯅꯤ ꯃꯁꯥ ꯃꯇꯣꯝꯇ ꯃꯤꯀꯞ ꯗꯤ ꯊꯣꯛꯆꯔꯛꯇꯨꯢꯕ ꯑꯗꯨꯝ ꯂꯥꯞꯄꯅꯤꯅꯀꯣ ꯑꯗꯨꯗꯨꯅ ꯑꯗꯨꯝ ꯑꯩꯗꯤ ꯒꯥꯔꯤꯒꯨꯝꯕ ꯕꯁꯀꯨꯝꯕ ꯇꯣꯡꯕꯁꯦ ꯑꯗꯨꯝ ꯇꯨꯝꯕ ꯎꯏꯕ ꯇꯧꯕꯁꯦ ꯌꯥꯝ ꯅꯨꯡꯉꯥꯏꯕ ꯑꯃ ꯑꯣꯏꯕꯗꯣ ꯍꯥꯏꯗꯤ ꯂꯡꯂꯤ ꯂꯤꯡꯂꯤꯒ ꯏꯁꯥꯖꯤꯗ ꯇꯧꯔꯒ ꯎꯢꯕꯗꯣ ꯑꯗꯨꯃꯥꯢ ꯇꯧꯕꯖꯦ ꯌꯥꯝ ꯅꯨꯡꯉꯥꯢꯕ ꯋꯥꯅꯤ ꯅꯪꯗꯤ ꯕꯁꯀꯨꯝꯕ ꯊꯣꯡꯕꯗꯤ ꯎꯏꯕ꯭ꯔꯥ ꯀꯃꯥꯏꯅ ꯇꯧꯋꯦ
ꯀꯔꯥꯢꯗꯩ ꯎꯢꯕꯅꯣꯍꯦ ꯏꯁꯥꯗ ꯍꯥ ꯑ ꯏꯁꯥꯗ ꯄꯥꯈꯠꯂꯤ ꯕꯨꯝ ꯖꯒꯥ ꯍꯦꯟꯗꯣꯛꯈ꯭ꯔꯗꯤ ꯀꯥꯏꯅ ꯈꯜꯂꯒ ꯑꯗꯨꯝ ꯂꯩꯕꯅꯤꯅꯅꯦ ꯅꯣꯡꯃꯇꯕꯨ ꯎꯏꯗꯦ ꯑꯩꯅ ꯂꯝ ꯑꯁꯥꯡꯕ ꯆꯠꯀꯦꯔꯥ ꯑꯇꯦꯟꯕ ꯆꯠꯀꯦꯔꯥ ꯑꯗꯒꯤ ꯑꯩꯈꯣꯏ ꯕꯖꯥꯔꯕꯨ ꯆꯠꯀꯦꯔꯥ ꯆꯠꯂꯤꯕ ꯃꯌꯥꯝꯕꯦ ꯑꯩ ꯅꯣꯡꯃꯇ ꯎꯏꯗꯦ ꯑꯈꯣꯢ ꯑ ꯀꯩ ꯍꯥꯏꯅꯤꯡꯉꯤ ꯎꯝ ꯑꯩꯅ ꯎꯏꯔꯤꯀꯥꯟꯗ ꯍꯦꯟꯗꯣꯛꯑꯝꯃꯗꯤ ꯀꯃꯥꯢ ꯇꯧꯒꯗꯒꯦ ꯍꯥꯏꯕꯒꯤ ꯋꯥꯈꯜꯁꯤꯗ ꯍꯥꯟꯅ ꯀꯣꯛꯁꯤꯗ ꯆꯨꯔꯒ ꯂꯩꯈ꯭ꯔꯕꯅꯤꯅꯀꯣ ꯑꯩ ꯎꯏꯕ ꯁꯨꯡꯉꯝ ꯉꯝꯗꯦꯕ ꯑꯗꯨꯒ ꯎꯏꯁꯨ ꯎꯏꯒꯟꯗꯦꯕ ꯏꯁꯥꯒꯤ ꯑꯣꯏꯅ ꯑꯩꯒꯤꯕꯨ ꯆꯥꯛ ꯇꯣꯂꯛꯄꯒꯤ ꯃꯤꯅꯤꯠ ꯇꯔꯥꯃꯉꯥ ꯀꯨꯟꯒ ꯂꯩꯔꯀꯥꯟꯗꯗꯤꯀꯣ ꯑꯩ ꯍꯛꯀꯥꯝ ꯋꯥ ꯋꯥ ꯆꯜꯂꯦ ꯑꯩ ꯇꯨꯝꯅꯤꯡꯉꯛꯄꯒꯤ ꯔꯥꯒꯁꯤ ꯂꯥꯛꯑꯦꯕ ꯈꯪꯕ꯭ꯔꯥ ꯑꯗꯩꯗ ꯇꯨꯝꯍꯧꯔꯒꯗꯤ ꯐꯠ ꯂꯥꯎ ꯇꯨꯝꯈꯤꯅꯤꯕ ꯑꯗꯨꯒ ꯑꯗ ꯇꯨꯝꯍꯧꯗꯔ ꯇꯥꯗꯤꯅꯦ ꯑꯃꯨꯛ ꯊꯦꯡꯗꯔ ꯑꯗꯨꯝ ꯂꯩꯌꯦꯕ ꯑꯗ ꯐꯣꯟꯒꯨꯝꯕ ꯁꯨꯝ ꯌꯦꯡꯉꯒꯅ ꯁꯨꯝ ꯁꯨꯝꯃꯒ ꯑꯗꯨꯝ ꯇꯨꯝꯕ ꯅꯠꯇ꯭ꯔꯒ ꯏꯁꯩꯒꯨꯝꯕ ꯊꯥꯔꯒꯅꯦ ꯏꯁꯩꯗꯨꯒꯤ ꯔꯥꯒꯗ ꯂꯧꯔꯒ ꯑꯗꯨꯃꯥꯏꯅ ꯑꯗꯨꯝ ꯇꯨꯝꯍꯟꯈꯤꯕ ꯑꯃ ꯅꯠꯇ꯭ꯔꯒꯅ ꯐꯨꯡꯒꯥ ꯋꯥꯔꯤꯒꯨꯝꯕ ꯇꯥꯔꯒ ꯑꯗꯨꯝ ꯇꯨꯝꯊꯈꯤꯕ ꯑꯃ ꯑꯗꯨꯃꯥꯏꯅ ꯇꯧꯔ ꯇꯧꯔꯒ ꯑꯩꯒꯤꯁꯤ ꯍꯩꯅꯕꯤ ꯑꯣꯏꯈ꯭ꯔꯦꯕ
ꯑꯩꯗꯤ ꯈꯪꯗꯦꯗ ꯑꯩ ꯇꯨꯝꯅꯤꯡꯉꯗꯤ ꯀꯔꯤ ꯀꯦꯝ ꯆꯪꯗꯦ ꯑꯩꯒꯤ ꯃꯣꯟꯁꯦ ꯑꯁꯤꯗ ꯑꯩꯅ ꯍꯩꯗꯤ ꯑꯩꯒꯤ ꯆꯞ ꯆꯥꯕꯤ ꯍꯥꯏꯗ꯭ꯔꯥ ꯑꯩ ꯈꯣꯡ ꯈꯨꯠ ꯇꯤꯡꯊꯣꯛꯐꯝ ꯐꯖꯅ ꯆꯥꯡ ꯅꯥꯏꯅ ꯂꯩꯔꯒ ꯑꯩ ꯁꯦꯃꯥꯢꯅ ꯆꯞ ꯆꯥꯔꯦ ꯑꯩꯉꯣꯟꯗ ꯅꯨꯡꯉꯥꯏꯕ ꯖ ꯎꯝ ꯍꯥꯏꯕꯗꯣ ꯑꯣꯏꯔꯦ ꯆꯦꯞꯀꯦꯔꯥ ꯂꯣꯡꯒꯦꯔꯥ ꯍꯥꯏꯗꯤ ꯉꯥꯇꯪꯗꯨꯒꯤꯀꯣ ꯑꯩꯅ ꯌꯥꯝꯅ ꯅꯨꯡꯉꯥꯏꯕ ꯍꯥꯢꯗꯤ ꯑꯩꯒꯤ ꯐꯤꯕꯝ ꯑꯃ ꯂꯩꯇꯥꯥꯔꯗꯤꯅꯦ ꯑꯗꯨꯝ ꯃꯤꯅꯤꯠ ꯑꯃ ꯑꯅꯤꯗ ꯑꯗꯨꯝ ꯈꯣꯡꯇꯤꯠ ꯃꯁꯥꯇꯣꯝꯗ ꯇꯨꯝꯕꯗꯣ ꯑꯗꯨꯃꯥꯢꯅ ꯑꯗꯨꯝ ꯇꯨꯝꯃꯦ
ꯅꯣꯏꯒꯤ ꯀꯣꯟ ꯑꯃ ꯅꯪꯅ ꯅꯣꯏ ꯃꯥꯒꯤ ꯂꯩꯕꯤꯕꯗꯣ ꯑꯗꯨ ꯁꯥꯟꯅꯗ꯭ꯔꯕ ꯍꯧꯖꯤꯛ
ꯀꯣꯟ ꯁꯥꯗꯕ ꯀꯨꯢꯔꯦꯗ ꯌꯣꯟꯊꯣꯛꯈ꯭ꯔꯦ ꯍꯥꯏꯕꯗꯤ ꯊꯕꯛꯁꯨ ꯇꯧꯍꯟ ꯇꯧꯗꯕꯅꯤꯅ ꯃꯥꯡꯒꯣꯟ ꯀꯩꯀꯩꯁꯨ ꯑꯗꯨꯝ ꯀꯣꯟꯗꯨ ꯃ ꯂꯩꯕꯩ ꯆꯦꯟꯖꯤꯜꯂꯤꯗꯅꯀꯣ ꯑꯗꯨꯅ ꯐꯔꯛꯇꯥꯏꯅ ꯁꯥꯕꯁꯨ ꯉꯝꯗꯕꯅꯤꯅ ꯍꯥꯏꯅ ꯑꯗꯨꯝ ꯌꯣꯟꯇꯣꯛꯈ꯭ꯔꯦꯗ ꯀꯨꯏꯔꯦꯗ
ꯏꯃ ꯑꯩꯅ ꯉꯍꯥꯟꯃꯨꯛ ꯂꯥꯛꯄꯗꯗꯤ ꯅꯪꯒꯤ ꯅꯣꯏꯒꯤ ꯀꯣꯟꯗꯣ ꯅꯪꯅ ꯂꯩꯕꯤꯔꯤꯅꯤ ꯌꯥꯝꯅꯁꯨ ꯍꯜꯂꯒ ꯂꯩꯍꯧꯕꯅꯦ ꯑꯍꯟꯕꯗꯨꯒ ꯑꯁ ꯌꯥꯝ ꯊꯨꯅ ꯌꯣꯟꯊꯣꯛꯏꯅ ꯑꯗꯨꯗꯤ
ꯍꯣꯏ ꯑꯗꯨꯕꯨꯗꯤ ꯃꯤꯠ ꯂꯧꯒꯦ ꯍꯥꯏꯕ ꯉꯥꯛꯇ ꯂꯩꯕꯅꯤꯗ ꯇꯃꯤꯉꯣꯟꯗ ꯂꯧꯕꯗꯣ ꯈꯔ ꯂꯩꯔꯕꯗꯤ ꯑꯗꯨꯝ ꯀꯩꯅꯣꯒꯨꯝꯕꯗ ꯃꯦꯆꯤꯟꯒꯨꯝꯕꯗꯣ ꯑꯗꯨ ꯇꯧꯔꯒ ꯁꯥꯕꯗꯤ ꯌꯥꯏ ꯇꯥꯡꯕ ꯃꯥꯁꯦ ꯂꯥꯛ ꯑꯃ ꯑꯗꯨꯃꯥꯏꯅ ꯌꯧꯋꯦꯕꯀꯣ ꯑꯗꯨꯒ ꯁꯥꯕꯁꯦ ꯌꯥꯝ ꯅꯨꯡꯉꯥꯏꯕ ꯌꯥꯝ ꯊꯨꯕ ꯌꯥꯝ ꯁꯥꯕ ꯉꯝꯕ ꯍꯥꯏꯇꯥꯔꯦꯀꯣ ꯑꯗꯨꯃꯥꯏꯅꯗꯤ ꯑꯣꯏꯌꯦꯕ ꯑꯗꯣ ꯈꯪꯗꯦ ꯌꯦꯡꯒꯦ ꯑꯍꯟꯒ ꯁꯨꯝ ꯑꯣꯏꯁꯤꯜꯂꯛꯄꯁꯤꯗ ꯈꯜꯂꯤ
ꯍꯧꯖꯤꯛꯀꯥꯟꯗꯤ ꯐꯤ ꯁꯥꯕꯁꯤꯁꯨꯅꯦ ꯃꯦꯆꯤꯟꯅ ꯂꯣꯏ ꯁꯥꯔꯦ ꯑꯗꯨꯁꯨꯅꯦ ꯅꯨꯄꯥꯅ ꯑꯌꯥꯝꯕ ꯁꯥꯏꯌꯦꯕ ꯁꯨꯝ ꯀꯩꯅꯣꯗ ꯐꯣꯟꯗ ꯀꯩꯗ ꯁꯨꯝ ꯎꯕꯗꯨꯀꯣ ꯅꯨꯄꯥꯁꯤꯡꯁꯤꯅ ꯑꯗꯨꯝ ꯃꯌꯦꯛ ꯅꯥꯏꯕꯒ ꯁꯥꯔꯒ ꯑꯗꯨꯝ ꯀꯩ ꯍꯥꯏꯅꯤ ꯃꯣꯏꯅ ꯌꯣꯟꯕꯒꯤ ꯀꯩꯅꯣꯁꯦ ꯃꯣꯏ ꯑꯣꯏꯅ ꯆꯠꯊꯅꯔꯛꯑꯦꯕꯀꯣ ꯑꯗꯨꯅ ꯍꯣꯏꯗ ꯑꯗꯨꯕꯨꯗꯤ ꯊꯕꯛ ꯇꯧꯕꯗ ꯅꯨꯄꯥꯒꯤ ꯅꯨꯄꯤꯒꯤ ꯑꯗꯨ ꯑꯗꯥꯅ ꯈꯥꯏꯗꯕꯁꯤꯅꯕꯨꯗꯤ ꯍꯦꯟꯅ ꯐꯩꯗ ꯑꯩ ꯑꯩꯒꯤ ꯑꯩ ꯑꯩꯒꯤ ꯀꯩꯅꯣꯅ ꯏꯁꯣꯔꯅ ꯇꯝꯗꯅ ꯅꯪꯗꯤ ꯁꯤꯃꯥꯏꯅ ꯇꯧꯔꯨꯔꯣ ꯅꯪꯗꯤ ꯁꯨꯃꯥꯏꯅ ꯇꯧꯔꯨꯔꯅ ꯊꯥꯗꯣꯔꯛꯑꯕꯅꯦꯕ ꯑꯗꯨꯗꯩ ꯑꯗꯨ ꯑꯗꯥꯅ ꯊꯤꯗꯧꯕꯕꯨꯗꯤ ꯅꯠꯇꯦꯗ
ꯁꯦꯟ ꯇꯥꯥꯟꯕꯗꯗꯤ ꯑꯉꯥꯡ ꯑꯃ ꯇꯥꯜꯂ ꯂꯣꯏꯔꯦ ꯅꯨꯄꯥꯒꯤ ꯁꯤꯟꯐꯝꯅ ꯅꯨꯄꯤꯒꯤ ꯁꯤꯟꯐꯝꯅ ꯆꯞ ꯃꯥꯟꯅꯕ ꯄꯣꯠ ꯉꯥꯛꯇꯅꯤ
ꯍꯣꯏ ꯃꯥꯅꯤꯅꯦ ꯑꯗꯨꯅꯤ ꯇꯧꯔꯤ ꯃꯌꯥꯝꯁꯦ ꯍꯧꯖꯤꯛ ꯅꯨꯄꯥ ꯃꯌꯥꯝꯅ ꯑꯗꯒꯤ ꯀꯦꯕꯒꯤ ꯈꯣꯠꯄꯒꯤ ꯇꯧꯔꯤꯕ ꯃꯌꯥꯝꯁꯦ ꯅꯨꯄꯤꯗꯒꯤ ꯅꯨꯄꯥꯅ ꯍꯦꯟꯅꯅ ꯃꯈꯨꯠ ꯃꯆꯥ ꯍꯩꯕꯅꯦꯅ ꯑꯗꯨꯝ ꯃꯤꯅ ꯑꯗꯨꯝ ꯅꯦꯛꯄ ꯈꯣꯠꯄ ꯇꯧꯕ ꯑꯣꯏꯇꯥꯔꯒꯁꯨ ꯇꯧꯋꯦ ꯑꯗꯒꯤ ꯐꯤ ꯇꯨꯕꯗ ꯂꯩꯔꯕ ꯃꯃꯤꯡ ꯂꯩꯔꯕ ꯃꯃꯤꯡ ꯂꯩꯔꯕ ꯃꯤ ꯃꯌꯥꯝ ꯂꯩꯗꯅꯀꯣ ꯍꯥꯏꯕꯗꯤ ꯄꯥꯎ ꯐꯥꯎꯕ ꯅꯨꯄꯤ ꯅꯨꯄꯤꯁꯨ ꯇꯨꯝ ꯇꯨꯗꯤ ꯇꯨꯔꯤꯅꯦꯕ ꯑꯗꯨ ꯑꯣꯏꯇꯥꯔꯒꯁꯨ ꯅꯨꯄꯥꯅ ꯃꯣꯏꯒꯤ ꯀꯩꯅꯣꯝꯒꯁꯨ ꯉꯥꯏꯔ ꯆꯞ ꯃꯥꯟꯅꯕ ꯀꯥꯎꯟꯒꯨꯝꯕ ꯇꯨꯕ ꯑꯣꯏꯔꯣ ꯑꯗꯒꯤ ꯑꯩꯈꯣꯏꯒꯤ ꯐꯨꯔꯤꯠ ꯅꯨꯄꯤꯒꯤ ꯐꯨꯔꯤꯠ ꯂꯄ ꯀꯩ ꯃꯌꯥꯝꯗꯨ ꯇꯨꯕ ꯑꯣꯏꯔꯣ ꯑꯗꯒꯤ ꯐꯅꯦꯛ ꯐꯤꯔꯣꯜ ꯇꯨꯕ ꯑꯣꯏꯔꯣ ꯑꯗꯨꯝ ꯅꯨꯄꯥꯅ ꯂꯣꯏ ꯑꯌꯥꯝꯕ ꯇꯧꯅꯔꯦ ꯍꯧꯖꯤꯛꯀꯥꯟꯗꯤ ꯑꯗꯒꯤ ꯁꯥꯕ ꯈꯣꯠꯄ ꯇꯧꯕꯁꯨ ꯅꯪ ꯍꯥꯏꯗꯣꯛ ꯑꯗꯨꯃꯥꯏꯅ ꯑꯌꯥꯝꯕ ꯅꯨꯄꯥꯅ ꯑꯗꯨꯝ ꯁꯥꯟꯅꯔꯦꯗ ꯍꯥꯏꯗꯤ ꯊꯕꯛ ꯏꯪꯈꯥꯡꯗꯣ ꯊꯨꯏꯗꯅ ꯑꯗ ꯅꯨꯄꯤꯅ ꯇꯧꯕ ꯍꯥꯏꯁꯤꯗꯤ ꯑꯃꯨꯛ ꯏꯃꯨꯡꯒꯤ ꯀꯨꯞ ꯅꯣꯝ ꯀꯩꯀꯩ ꯅꯣꯝꯕ ꯈꯣꯠꯄ ꯑꯃꯨꯛ ꯂꯥꯛꯀꯅꯤ ꯑꯗꯒꯤ ꯂꯩꯁꯥꯕꯤ ꯑꯣꯏꯒꯦꯔꯥ ꯃꯧ ꯑꯣꯏꯒꯦꯔꯥ ꯑꯗꯨꯝ ꯑ ꯑꯃ ꯍꯦꯛꯇ ꯍꯥꯏꯗꯤ ꯁꯤꯠꯄꯗꯣ ꯊꯕꯛ ꯇꯧꯕ ꯀꯥꯟꯗ ꯑꯗꯣ ꯅꯨꯄꯥꯗꯤ ꯃꯅꯤꯡ ꯇꯝꯅ ꯑꯦ ꯁꯤꯃ ꯂꯣꯏꯁꯤꯟꯒꯦ ꯍꯥꯏꯕ ꯃꯇꯝꯗ ꯑꯗꯨꯝ ꯂꯣꯏꯁꯤꯟꯕ ꯌꯥꯏꯑꯕ ꯑꯦ ꯃꯥꯗꯤ ꯇꯧꯔꯁꯨ ꯌꯥꯏ ꯇꯧꯗ꯭ꯔꯁꯨ ꯌꯥꯏ ꯈꯜꯂꯒꯗꯤ ꯂꯩꯕꯅꯤꯅ ꯑꯌꯥꯝꯕ ꯊꯕꯛꯇꯣ ꯃꯥꯅ ꯂꯣꯏꯁꯤꯟꯅꯕ ꯑꯗꯨꯝ ꯑꯩ ꯑꯩ ꯁꯤꯃ ꯃꯁꯤ ꯉꯁꯤꯗ ꯂꯩꯠꯇꯕ ꯌꯥꯗꯦ ꯍꯥꯏꯔꯁꯨ ꯂꯣꯏꯕ ꯉꯝꯃꯤꯕ ꯑꯗꯨꯒꯤ ꯈꯦꯠꯅꯕꯗꯨ ꯂꯥꯛꯄꯒꯤ ꯑꯗꯨꯝ ꯇꯧꯕꯖꯥꯠꯅꯤ ꯑꯗꯨꯃꯥꯏꯅ ꯈꯂꯦ ꯑꯩꯗꯤ
ꯃꯥꯅꯤ ꯃꯥꯅꯤ ꯑꯗꯨꯅꯤ ꯑꯗꯨ ꯑꯗꯥꯅ ꯅꯨꯄꯥꯒꯤꯅꯤ ꯅꯨꯄꯤꯒꯤꯅꯤꯅ ꯈꯥꯏꯗꯕꯁꯦ ꯁꯤ ꯌꯥꯝ ꯐꯔꯕꯅꯤ ꯀꯅꯥꯒꯨꯝꯕ ꯈꯔꯗꯗꯤ ꯁꯤꯁꯤꯡꯅꯤ ꯅꯨꯄꯤꯒꯤ ꯁꯤꯟꯐꯝꯅꯤ ꯑꯩ ꯇꯧꯔꯣꯏ ꯀꯥꯏꯅ ꯂꯩꯌꯦꯕꯀꯣ ꯆꯥꯛ ꯏꯁꯤꯡꯒꯁꯦ ꯁꯨꯡꯊꯣꯡ ꯊꯣꯡ ꯌꯥꯗꯕ ꯑꯗꯩ ꯍꯣꯏ ꯃꯤꯑꯣꯏꯕꯅꯤꯀꯣ ꯅꯨꯄꯤꯁꯨ ꯅꯥꯔꯛꯏ ꯍꯥꯏꯉꯥꯏꯇꯦꯗꯅ ꯑꯗꯒꯤ ꯆꯥꯛꯈꯨꯝ ꯆꯪ ꯌꯥꯗꯕꯒꯤ ꯃꯇꯝ ꯍꯥꯏꯕ ꯑꯃꯁꯨ ꯂꯩꯗꯅ ꯑꯗꯨꯏ ꯃꯇꯝꯗꯨꯗꯗꯤ ꯇꯉꯥꯏ ꯐꯗꯅ ꯊꯣꯡꯕ ꯇꯥꯔꯦꯗꯅ ꯍꯩꯒꯦꯔꯥ ꯍꯩꯔꯣꯏꯔ ꯑꯗꯒꯤ ꯃꯥꯅꯄꯥ ꯌꯥꯝ ꯊꯣꯛꯀꯦꯔꯥ ꯊꯣꯛꯑꯣꯏꯔꯥ ꯃꯇꯦꯡꯅ ꯄꯥꯡꯅꯕ ꯇꯥꯕꯅꯦ ꯍꯥꯏꯕ ꯅꯪ ꯀꯅꯥꯅ ꯂꯥꯛꯑꯒ ꯊꯣꯡꯗꯣꯏꯅꯣ ꯑꯗꯨ ꯑꯣꯏꯇꯥꯔꯗꯤ ꯉꯝꯗꯕ ꯅꯥꯔꯤꯕ ꯃꯤꯁꯛꯇꯨꯅ ꯆꯥꯛꯈꯨꯝ ꯆꯪꯉꯒ ꯆꯥꯛ ꯏꯁꯤꯡ ꯊꯣꯡꯒꯗ꯭ꯔꯕ ꯇꯟꯖꯥ ꯇꯟꯖꯥꯒꯤ ꯋꯥꯅꯤ ꯍꯥꯏꯕꯅꯤꯗ ꯑꯗꯨꯒ ꯑꯗꯨꯕꯨ ꯊꯣꯡꯍꯜꯂꯗꯤ ꯑꯗꯨꯅꯤ ꯑꯗꯥꯅꯤ ꯃꯤ ꯅꯣꯛꯅꯈꯤꯅꯤ ꯑꯗꯨ ꯇꯧꯈꯤꯅꯤꯒ ꯍꯥꯏꯕ ꯃꯤ ꯀꯣꯡꯒꯥꯏ ꯑꯃꯁꯨꯝ ꯂꯩꯔꯤꯕꯅꯦꯕ ꯑꯗꯨꯃꯗꯤ ꯑꯩꯗꯤ ꯄꯥꯝꯗꯦ ꯑꯩꯗꯤ ꯑꯉ ꯑꯉꯝꯕ ꯑꯩꯈꯣꯏꯁꯨ ꯑꯗꯨꯝ ꯇꯧꯔꯤꯁꯤ ꯉꯥꯏ ꯀꯩꯅꯣ ꯑꯗꯨꯗꯨꯅ ꯀꯩꯁꯨ ꯏꯀꯥꯏꯅꯉꯥꯏ ꯂꯩꯇꯦ ꯍꯥꯏꯕꯁꯦ ꯑꯩꯗꯣ
ꯑꯉꯝ ꯑꯉꯝꯕ ꯑꯗꯨꯝ ꯇꯧꯕꯅ ꯐꯩꯅ ꯍꯥꯏꯗꯤ ꯃꯇꯦꯡ ꯄꯥꯡꯅꯕꯗꯣ ꯑꯗꯨꯃꯥꯏꯅ ꯇꯧꯔ ꯃꯥꯗ ꯁꯨꯝ ꯉꯥꯏꯔꯒ ꯇꯧꯕ ꯂꯩꯇꯥꯥꯔꯗꯤ ꯊꯕꯛꯇ ꯊꯤꯟꯊꯗꯣꯏꯅꯦ ꯑꯗꯩ ꯃꯥꯁꯨ ꯋꯥꯔꯛꯇꯨꯗ ꯁꯥꯎꯅꯤꯡꯕ ꯈꯣꯠꯄ ꯂꯥꯛꯄꯗ ꯑꯗꯨꯝ ꯈꯠꯅꯕ ꯆꯩꯅꯕ ꯑꯗꯨꯃꯥꯏꯅ ꯇꯧꯗꯅꯤ ꯑꯗꯨꯝ ꯑꯉꯝꯝꯕ ꯑꯗꯨꯝ ꯑꯉꯝꯕ ꯇꯧꯕ ꯑꯗꯨ ꯀꯩꯗ
ꯎꯝ ꯑꯗ ꯍꯥꯏꯖꯕꯩ ꯋꯥꯅꯤ ꯏꯃꯨꯡꯒꯤ ꯀꯨꯞꯅꯣ ꯀꯥꯏꯁꯦ ꯑꯩꯈꯣꯏ ꯑꯩꯈꯣꯏꯅ ꯈꯨꯠ ꯑꯩꯈꯣꯏ ꯏꯁꯥꯗ ꯇꯧꯔꯀꯥꯟꯗ ꯄꯥꯜꯂꯀꯥꯟꯗ ꯈꯪꯉꯦ ꯑꯗꯨꯅꯦꯕꯀꯣ ꯑꯗꯨꯝ ꯃꯇꯠ ꯃꯇꯠ ꯃꯇ ꯃꯇꯝ ꯃꯇꯝ ꯇꯧꯕꯗꯨꯅꯦ ꯋꯥꯁꯨ ꯋꯥꯕ ꯑꯗꯨꯒ ꯃꯤꯅꯁꯨ ꯑꯩꯈꯣꯏ ꯈꯪꯕꯤꯗꯕ ꯁꯤꯡꯊꯥꯕꯤꯗꯕ ꯊꯕꯛ ꯑꯃꯨꯛꯀꯁꯨ ꯑꯣꯏꯌꯦꯕ ꯁꯤ ꯆꯥꯛꯈꯨꯝꯒꯤ ꯊꯕꯛꯁꯦ
ꯍꯣꯏ ꯐꯔꯦ ꯑꯩ ꯊꯝꯃꯤꯒꯦꯀꯣ
ꯍꯣꯏ ꯍꯣꯏ